ꯍꯜꯂꯣ ꯍꯣꯏ ꯍꯣꯏ ꯇꯥꯏꯌꯦ
ꯎꯝ ꯀꯔꯤ ꯇꯧꯔꯒ ꯂꯩꯕ꯭ꯔꯣ
ꯑ ꯍꯧꯖꯤꯛ ꯈꯛꯇ ꯆꯥꯛ ꯆꯔꯒ ꯂꯣꯏꯔ ꯂꯩꯌꯦꯦ
ꯑꯣ ꯍꯦꯡꯉꯤꯀꯣ ꯑꯩꯈꯣꯏꯗꯤ ꯉꯁꯥꯏꯅ ꯆꯥꯕ ꯂꯣꯏꯔꯦ
ꯎꯝ
ꯀꯔꯤ ꯃꯊꯦꯜ ꯑꯣꯏꯅ ꯆꯥꯔꯦ
ꯎꯝ ꯍꯋꯥꯏ ꯑꯁꯥꯡꯕꯗꯣ ꯇꯥꯏꯌꯦꯥꯃꯦꯟ ꯈꯥꯃꯦꯟ ꯁꯥꯡꯕ ꯍꯥꯏꯕ
ꯑꯣ ꯑꯣ ꯍꯥꯎꯕꯅꯦ ꯈꯥꯃꯦꯟ ꯑꯁꯥꯡꯕꯁ ꯑꯩꯈꯣꯏꯁꯦ ꯉ ꯉꯥꯅꯨ ꯆꯥꯏ ꯉꯔꯥꯡ ꯑꯍꯤꯡꯒꯤꯀꯣ ꯂꯦꯝꯍꯧꯕ ꯑꯃꯨꯛ ꯆꯥꯏ
ꯌꯥꯝ ꯍꯥꯎꯔꯝꯅꯤ ꯑꯗꯨꯗꯤ
ꯉꯥꯅꯨꯗꯤ ꯑꯗꯨꯝ ꯍꯥꯎꯋꯦ ꯍꯣꯏ ꯑꯣ ꯎꯝ ꯀꯜꯂꯦ ꯍꯣꯏ ꯃꯔꯛ ꯃꯔꯛꯇ ꯆꯥꯕꯗ ꯍꯥꯎꯕꯅꯦ ꯀꯔꯤ ꯍꯥꯏꯁꯤꯔꯥ ꯑꯗꯨꯝ ꯆꯥꯔꯗꯤ ꯍꯥꯎꯗꯕꯅꯦ ꯉꯥꯅꯨ ꯉꯥꯅꯨꯗꯤ ꯃꯔꯛ ꯃꯔꯛꯇ ꯆꯥꯕꯗꯣ ꯑꯗꯨꯅ ꯍꯦꯟꯅ ꯃꯍꯥꯎ ꯂꯩꯕꯅꯤ
ꯑꯩꯗꯤ ꯉꯥꯅꯨꯗꯣ ꯀꯩꯅꯣ ꯇꯧꯋꯦ ꯁꯤꯀꯤꯦꯝ ꯑꯣꯏꯅ ꯆꯥꯅꯤꯡꯉꯦ
ꯍꯣꯏ ꯁꯤꯦꯒꯦꯝ ꯑꯣꯏꯅ ꯊꯣꯡꯉꯦ ꯆꯦꯒꯦꯝ ꯑꯣꯏꯅ ꯆꯥꯏ ꯁꯦꯀꯦꯝ ꯑꯣꯏꯅ ꯀꯔꯤ ꯀꯔꯤ ꯍꯥꯏꯁꯤꯔꯥ ꯁꯥ ꯆꯥꯗ꯭ꯔꯁꯨ ꯁꯦꯒꯦꯝꯗꯣ ꯑꯗꯨ ꯑꯣꯏꯅ ꯑꯥꯅꯤꯡꯕꯅꯦ
ꯍꯣꯏ ꯀꯩꯗꯧꯔꯤꯅꯣ ꯍꯧꯖꯤꯛꯇꯤ
ꯍꯧꯖꯤꯛꯁꯦ ꯑꯉꯥꯡ ꯇꯨꯝꯍꯜꯂꯦ ꯑꯉꯥꯡꯕꯨ ꯇꯨꯝꯍꯜꯂꯒ ꯂꯩꯕ ꯅꯣꯏꯗꯤ
ꯍꯥꯏꯗꯤ ꯍꯥꯏꯗꯤ ꯑꯗꯨꯝ ꯌꯨꯝꯗ ꯑꯗꯨꯝ ꯂꯩꯅꯤꯅ
ꯎꯝ ꯅꯨꯡꯁꯥ ꯁꯥꯗ꯭ꯔꯣ
ꯍꯧꯖꯤꯛꯇꯤ ꯍꯣꯏ ꯌꯥꯝ ꯁꯥꯗꯦ ꯅꯣꯡꯃ ꯑꯃ ꯂꯩꯌꯦꯦ ꯅꯍꯁꯨꯁꯔꯛꯗꯦ
ꯎꯝ ꯑꯩꯈꯣꯏꯗꯁꯨ ꯑꯗꯨꯝ ꯌꯥꯝ ꯃꯝꯕꯁꯨ ꯅꯠꯇꯦ ꯉꯁꯥꯏꯗꯤ ꯉꯁꯥꯏ ꯑꯌꯨꯗꯤ ꯅꯨꯡꯁꯥ ꯀꯟꯅ ꯊꯣꯛꯂꯛꯑꯦ ꯍꯧꯖꯤꯛꯇꯤ ꯈꯔ ꯐꯥꯔꯦ
ꯑꯥ
ꯍꯥꯏꯗꯤ ꯑꯩꯗꯤ ꯐꯤ ꯌꯥꯝ ꯁꯨꯔꯒ ꯐꯧꯔꯒ ꯂꯩꯕꯅꯦꯕ ꯑꯗꯨꯗ ꯅꯨꯡꯁꯥ ꯁꯥꯔꯒ ꯅꯣꯡ ꯈꯔ ꯆꯨꯔꯛꯑꯦ ꯑꯗꯨꯒꯤ ꯑꯃꯨꯛ ꯑ ꯂꯧ ꯂꯧꯁꯤꯜꯂꯦ ꯂꯧꯁꯤꯜꯂꯒ ꯑꯃꯨꯛꯀ ꯅꯣꯡꯁꯦ ꯇꯥꯗꯕꯒꯤ ꯑꯃꯨꯛ ꯐ ꯐꯥꯎꯤꯔꯒ ꯂꯩꯕꯅꯦ
ꯑꯣ ꯎꯝ ꯅꯪꯗꯤ ꯀꯩꯅꯣ ꯅꯆꯥꯥꯛ ꯀꯌꯥ ꯁꯨꯔꯒꯦ
ꯑꯃꯈꯛꯇ ꯉꯥꯏꯔꯤꯌꯦꯦ ꯊꯥ ꯃꯉꯥ ꯏꯆꯥꯅꯨꯄꯥ ꯑꯃ ꯂꯩꯦ ꯍꯣꯏ ꯍꯧꯖꯤꯦ ꯏꯆꯦ ꯑꯃꯅ ꯄꯥꯝꯕꯤꯒꯦ ꯍꯥꯏꯅ ꯂꯩꯕ ꯑꯗꯨꯒꯤ ꯐ꯭ꯔꯤ ꯑꯣꯏꯔꯒ ꯂꯩꯕ ꯍꯧꯖꯤꯛ
ꯅꯪꯗꯤ ꯀꯩ ꯀꯩ ꯊꯕꯛ ꯇꯧꯕꯅꯣ ꯑꯗꯨꯝ ꯌꯨꯝꯗ ꯑꯗꯨꯝ ꯂꯩꯕ꯭ꯔꯣ
ꯌꯨꯝꯗ ꯑꯗꯨꯝ ꯂꯩꯌꯦ ꯀꯩꯁꯨ ꯇꯧꯗꯦ
ꯑꯣ
ꯍꯧꯖꯤꯛꯀꯥꯟꯗꯤ ꯂꯧ ꯍꯧꯔꯕꯅꯤꯅꯀꯣ ꯂꯧꯗꯤ ꯆꯠꯀꯅꯤ
ꯎꯝ ꯎꯝ ꯑꯁ ꯑꯣꯡ ꯅꯣꯡ ꯁꯥꯕꯒꯦ ꯀꯣ ꯂꯧ ꯆꯠꯄꯗꯣ ꯅꯨꯡꯉꯥꯏꯔꯝꯔꯣꯏꯅꯦ ꯁꯥꯕꯒꯤ
ꯎꯝ ꯑꯩꯈꯣꯏꯗꯤ ꯂꯧꯁꯤ ꯅꯛꯄꯅꯤꯅꯕꯨ ꯌꯨꯝꯕ ꯅꯄꯅꯤꯅꯀꯣ ꯑꯌꯨꯛ ꯑꯌꯨꯛꯇ ꯆꯠꯂꯦ ꯑꯌꯨꯛ ꯄꯨꯡ ꯇꯔꯨꯛ ꯑꯗꯨꯋꯥꯏꯗ ꯆꯠꯂꯒ ꯀꯣ
ꯎꯝ
ꯇꯔꯥ ꯇꯥꯗ꯭ꯔꯤꯉꯩꯗ ꯍꯜꯂꯛꯑꯦ ꯑꯗꯨꯒ ꯑꯗꯨꯝ ꯂꯩꯔꯅꯤ ꯅꯨꯡꯁꯥ ꯃꯇꯝꯗ ꯀꯣ ꯑꯩ ꯑꯥ ꯅꯨꯡꯊꯤꯤꯟꯗꯗꯤ ꯉꯝꯗꯦ ꯌꯥꯝ ꯁꯥꯏ ꯑꯗꯨꯒꯤꯀꯣ ꯑꯗꯨꯃꯥꯏꯅ ꯂꯩꯔꯅꯤ ꯑꯗꯨꯒ ꯇꯧꯔꯒ ꯄꯨꯡ ꯑꯍꯨꯝ ꯍꯦꯜꯂꯗꯤ ꯑꯃꯨꯛ ꯆꯠꯀꯅꯤ ꯑꯗꯨꯃꯥꯏꯅ ꯇꯧꯋꯤ ꯅꯠꯇ꯭ꯔꯗꯤ ꯑꯩ ꯅꯨꯡꯁꯥ ꯃꯔꯛꯇꯗꯤ ꯉꯝꯗꯦꯗ
ꯎꯝ ꯑꯩꯣꯏ ꯑꯗꯨ ꯐꯥꯎ ꯌꯨꯝꯗ ꯂꯩꯕ ꯃꯇꯝꯅꯣ ꯑꯁ ꯅꯨꯡꯁꯥ ꯁꯥꯕꯒꯤꯀꯣ ꯂꯩꯕ ꯉꯝꯃꯦ ꯇꯨꯝꯕ ꯐꯥꯎ ꯌꯥꯗꯦ
ꯍꯣꯏ ꯇꯨꯝꯕ ꯐꯥꯎ ꯌꯥ ꯑꯗꯩ ꯉꯔꯥꯡꯗꯣ ꯑꯩꯒꯤ ꯏꯆꯥ ꯅꯨꯄꯥꯗꯣ ꯇꯨꯝꯕ ꯌꯥꯗꯕꯒꯤ ꯑꯣꯏꯔꯝꯒꯅꯦ ꯇꯨꯝꯗꯕꯗꯣ ꯕꯔꯣ ꯇꯥꯒꯗꯧꯔꯦꯕ ꯐꯨꯠꯕꯣꯜꯁꯨ ꯌꯦꯡꯕ ꯑꯩꯈꯣꯏꯗꯣ ꯑꯗꯨ ꯄꯨꯡ ꯕꯔꯣ ꯇꯥꯒꯗꯧꯔꯦ ꯃꯥꯁꯤꯦ ꯁꯨꯞꯨꯝ ꯇꯨꯝꯗꯅꯕ ꯀꯔꯤ ꯀꯔꯤ ꯇꯧꯕ ꯖꯥꯠꯂꯥ ꯍꯥꯏꯅ ꯌꯦꯡꯔꯒ ꯑꯩꯃ ꯀꯔꯤ ꯍꯥꯏꯁꯤꯔ ꯌꯥꯝꯅ ꯅꯞ ꯀꯔꯤ ꯍꯥꯏꯁꯤꯔꯥ ꯃꯥꯒꯤ ꯎꯝ ꯏꯁꯀꯤꯟꯒꯨꯝꯕꯗꯣ ꯑꯗꯨꯒꯤ ꯑꯩ ꯑꯃꯨꯛ ꯏꯔꯣ ꯏꯔꯨ ꯏꯔꯨꯍꯟꯁꯦ ꯍꯥꯏꯅ ꯏꯔꯨꯍꯜꯂꯒ ꯀꯣ
ꯎꯝ
ꯏꯔꯣꯍꯜꯂꯒ ꯈꯔ ꯂꯩꯔꯒ ꯑꯗꯨꯝ ꯇꯨꯝꯈ꯭ꯔꯦ ꯐꯖꯅ ꯇꯨꯝꯈ꯭ꯔꯦ ꯑꯗꯨꯅ ꯉꯁꯤꯗꯤ ꯉꯔꯥꯡꯗꯣ ꯊꯦꯡꯅ ꯇꯨꯝꯕꯅꯤꯅ ꯉꯁꯤ ꯑꯌꯨꯛꯇꯣ ꯊꯦꯡꯅ ꯍꯧꯒꯠꯂꯦꯕ
ꯑ ꯑꯥ ꯎꯝ ꯅꯪ ꯍꯣꯏ ꯅꯣꯏꯒꯤ ꯂꯗꯣ ꯎꯝ ꯇꯝꯒꯤ ꯂꯧꯔꯣ ꯆꯤꯡꯒꯤ ꯂꯧꯔꯣ
ꯇꯝꯒꯤ ꯂꯧꯅꯦ ꯂꯄꯥꯒꯤ ꯂꯧꯅꯦ ꯅꯪꯗꯤ ꯑꯉꯥꯡ ꯀꯌꯥ ꯁꯨꯔꯦ ꯂꯨꯍꯣꯡꯈ꯭ꯔꯕꯣ
ꯑꯩꯍ ꯂꯩꯁꯥꯕꯤꯁꯦ ꯑꯉꯥꯡ ꯌꯥꯝ ꯑꯣꯏꯔꯤꯌꯦꯦ
ꯑꯣ
ꯈꯣꯟꯖꯦꯜ ꯈꯛꯇ ꯆꯥꯎꯕ
ꯈꯔꯥ ꯆꯥꯎꯋꯦ ꯑꯗꯨꯒꯤ
ꯍꯣꯏ ꯑꯩ ꯑꯩꯉꯣꯟꯗꯒ ꯋꯥꯔꯤ ꯁꯥꯟꯅꯔꯛꯄꯁꯤꯡꯁꯦ ꯑ ꯅꯪ ꯅꯪ ꯎꯝ ꯀꯩ ꯍꯥꯏꯁꯤꯔ ꯅꯪ ꯆꯍꯤ ꯌꯥꯝꯃꯉꯩꯗ ꯑꯗꯨꯝ ꯍꯪꯉꯦꯕ
ꯍꯣꯏ ꯍꯣꯏ
ꯑꯁ ꯑꯉꯥꯡ ꯌꯥꯝ ꯑꯣꯏꯔꯤꯌꯦ ꯁ꯭ꯀꯨꯜ ꯀꯥꯔ ꯂꯩꯕꯅꯦ ꯑꯗꯨꯝ ꯍꯥꯏꯕꯤꯕꯅ
ꯑꯣ ꯑꯣ ꯑꯣ ꯍꯣꯏ ꯅ ꯈꯣꯟ ꯇꯥꯕ ꯇ ꯑꯉꯥꯡ ꯑꯉꯥꯡ ꯂꯩꯅꯤꯡꯉꯥꯏ ꯃꯥꯜꯂꯦ ꯕꯥꯗꯨꯒꯤ ꯇ ꯍꯥꯡꯕꯅꯤ ꯎ
ꯎꯝ ꯐꯤꯒꯨꯝꯕꯗꯤ ꯁꯥꯗ꯭ꯔꯣ
ꯁꯥꯗꯤꯩ ꯑꯗꯨꯝ ꯁ꯭ꯀꯨꯜ ꯀꯥꯔꯒꯀꯣ ꯂꯩꯌꯦ ꯕꯔꯥꯗ ꯂꯩꯌꯦ
ꯎꯝ ꯐꯤ ꯁꯥꯕꯗꯤ ꯍꯩꯕ꯭ꯔꯣ
ꯎꯝ ꯀꯩꯅꯣ ꯐꯅꯦꯛꯒꯨꯝꯕꯗꯤ ꯍꯩꯇꯦ
ꯎꯝ
ꯗꯦ ꯍꯥꯏꯌꯦ ꯈꯔꯥ ꯈꯔ
ꯁꯥꯕ ꯍꯥꯏꯒꯗꯧꯕꯅꯦ ꯀꯔꯤ ꯍꯥꯏꯁꯤꯔꯥ ꯍꯧꯖꯤꯛꯀꯥꯟꯗꯤ ꯃꯃꯜ ꯌꯥꯝ ꯇꯥꯡꯉꯦꯗꯅ
ꯑꯗꯨꯒꯤꯀꯣ ꯑꯩꯅ ꯄꯩꯁꯥ ꯄꯥꯏꯗ꯭ꯔꯤ ꯀꯔꯤꯁꯨ ꯊꯠꯇꯦꯀꯣ ꯑꯗꯨꯝ ꯂꯩꯕ ꯌꯥꯏ ꯑꯗꯨ ꯑꯣꯏꯔꯁꯨ ꯑꯩꯒꯨꯝꯕ ꯋꯥꯕ ꯃꯤꯁꯤꯡꯗꯤꯀꯣ ꯑꯩꯁꯨ ꯍꯩꯇꯦ ꯑꯗꯨꯝ ꯀꯥꯎꯋꯦꯕꯀꯣ ꯏꯆꯝ ꯆꯝꯃꯗꯤ ꯅꯪꯒꯨꯝꯅ ꯅꯪ ꯍꯥꯏꯕꯒꯨꯝꯝꯅꯤ ꯏꯆꯝ ꯆꯝꯃꯗꯤ ꯑ ꯀꯔꯤ ꯍꯥꯏꯁꯦꯔꯥ ꯉꯝꯃꯦꯕ ꯁꯥꯕ ꯍꯩꯌꯦꯕ ꯑꯗꯨ ꯑꯣꯏꯔꯁꯨ ꯍꯧꯖꯤꯛ ꯐꯅꯦꯛ ꯑꯩꯈꯣꯏꯒꯤ ꯐꯅꯦꯛ ꯂꯩ ꯗꯅ ꯑꯗꯨꯒꯨꯝꯕꯗꯤ ꯁꯥꯕ ꯁ ꯍꯩ ꯍꯩꯇꯦ ꯑꯩꯁꯨ ꯏꯆꯝ ꯆꯝꯕ ꯑꯃ ꯂꯩꯕꯗꯣ ꯑꯗꯨꯗꯤ ꯑꯗꯨꯝ ꯍꯩꯔꯝꯕꯅꯦꯕ ꯑꯗꯣ ꯑꯃꯨꯛ ꯀꯥꯎꯈ꯭ꯔꯦ ꯑꯩꯁꯨ ꯆꯍꯤ ꯑꯍꯨꯝꯒꯨꯝꯕ ꯁꯨꯔꯦ ꯐꯤ ꯑꯩꯁꯨ ꯁꯥꯗꯕ ꯍꯥꯟꯅ ꯂꯨꯍꯣꯡꯔꯒ ꯍꯦꯛ ꯂꯥꯛꯄ ꯃꯇꯝꯗꯗꯤ ꯇꯝꯕꯤꯕꯒꯤꯀꯣ ꯑꯗꯨꯝ ꯍꯩꯔꯝꯃꯦꯕ ꯑꯗꯨ ꯑꯣꯏꯔꯁꯨ ꯍꯧꯖꯤꯛꯇꯤ ꯑꯩ ꯆꯍꯤ ꯑꯍꯨꯝꯒꯨꯝꯕ ꯁꯨꯨꯔꯠ
ꯅꯪꯗꯤ ꯆꯍꯤ ꯀꯌꯥ ꯁꯨꯔꯒꯦ
ꯑꯩꯁꯦ ꯆꯍꯤꯍꯤ ꯎꯝ ꯎꯝ ꯊꯥꯔꯇꯤ ꯐꯣꯔ ꯁꯨꯔꯦ
ꯑꯣ ꯑꯣ ꯅꯅ ꯂꯨꯍꯣ ꯏꯊꯦ ꯂꯨꯍꯣꯡꯕ ꯃꯥꯦ ꯑꯣ ꯑꯩꯗꯤ ꯑꯉꯥꯡ ꯌꯥꯝꯌꯥꯝ ꯑꯣꯏꯔꯤꯌꯦ ꯆꯍꯤ ꯎꯝ ꯍꯟꯗꯛꯅ ꯅꯥꯏꯟꯇꯤꯟ ꯁꯨꯔꯅꯤ
ꯑꯣꯏꯔꯦꯗꯅ
ꯍꯣꯏ ꯑꯉꯥꯡ ꯌꯥꯝ ꯑꯣꯏꯔꯤꯌꯦ ꯈꯣꯟꯖꯦꯜ ꯈꯛꯇ ꯆꯥꯎꯕ ꯇꯕꯤ
ꯑꯦ ꯈꯣꯟꯖꯦꯜ ꯆꯥꯎꯁꯦ ꯌꯥꯝ ꯐꯕꯅꯤꯍꯦ ꯑꯩꯗꯤ ꯑꯩ ꯑꯩꯒꯤ ꯈꯣꯟꯖꯦꯜꯁꯨ ꯀꯔꯤ ꯍꯥꯏꯁꯦ ꯌꯥꯝꯅ ꯄꯤꯛꯃꯟꯕꯒꯤꯀꯣ ꯌꯥꯝ ꯇꯜꯂꯦ
ꯑꯗꯨ ꯃꯥꯜꯂꯦ ꯅꯪ ꯈꯦ ꯑꯉꯥꯡ ꯍꯥꯏꯕꯗꯤꯀꯣ ꯆꯍꯤ ꯂꯩꯁꯥꯕꯤꯒꯤ ꯈꯟꯖ ꯃꯥꯜꯂꯦꯕ
ꯎꯝ ꯑꯗꯨꯅ ꯑꯩꯒꯤ ꯅꯨꯄꯥꯅ ꯍꯦꯛ ꯍꯥꯏꯕꯅꯦ ꯑꯁ ꯅꯪꯗꯤꯀꯣ ꯅꯪꯒꯤ ꯈꯣꯟꯖꯦꯜꯁꯦ ꯄꯤꯛꯃꯟꯕꯒꯤ ꯂꯩꯁꯥꯡ ꯀꯥ ꯃꯇꯝꯗ ꯑꯩꯈꯣꯏ ꯏꯁꯩꯒꯨꯝꯕ ꯁꯛꯄ ꯃꯇꯝꯗ ꯑꯩꯈꯣꯏ ꯍꯥꯟꯅ ꯎ ꯎ ꯍꯥꯏꯌꯦꯗꯅ ꯑꯗꯨꯒꯨꯝꯕꯗꯣ ꯍꯥꯏꯒꯅꯨ ꯑꯁ ꯇꯥꯕꯩ ꯌꯥꯝ ꯅꯨꯡꯉꯥꯏꯇꯦ ꯍꯥꯏꯅ ꯃꯔꯛꯄꯛꯛꯇ ꯍꯥꯏꯕꯅꯤ
ꯎꯝ ꯅꯪꯒꯤ ꯅꯨꯄꯥꯗꯤ ꯍꯁꯇꯂꯥꯏꯇ꯭ꯔꯣ
ꯂꯩꯇꯦꯃ ꯑꯣꯐꯤꯁ ꯆꯠꯈꯤꯌꯦ ꯑꯣꯏ
ꯎꯝ
ꯅ ꯅꯈꯣꯏ ꯁꯨꯇꯤ ꯂꯩꯔꯤꯒꯀꯣ ꯍꯧꯖꯤꯛ ꯀꯥꯟꯗꯤ
ꯑ ꯁꯇꯤꯗꯥꯏ ꯍ ꯁꯤ ꯀꯣꯜꯁꯠꯇꯦ
ꯑꯣ ꯁ꯭ꯀꯨꯜ ꯍꯧꯔꯕꯣ ꯑꯃꯃꯛ
ꯑ ꯅꯍꯥꯟꯅ ꯍꯧꯔꯦ ꯑꯃꯨꯛ ꯁꯝꯃꯔ ꯀꯦꯁꯟꯗꯣ ꯑꯃꯨꯛ ꯄꯤꯕ ꯂꯣꯏꯔꯒ ꯂꯩꯔꯕꯅꯦ ꯍꯧꯖꯤꯛꯁꯦ
ꯑꯣ ꯌꯥꯝ ꯊꯑꯦꯗꯅ
ꯍꯣꯏ ꯎ ꯑꯁ ꯁ꯭ꯀꯨꯜꯒ ꯆꯥꯅꯤꯡꯗꯕꯅꯀꯣ ꯂꯣꯏꯔꯦ
ꯎꯝ ꯑꯗꯨꯕꯥꯥꯏ ꯇꯧꯔꯕꯅꯤ ꯍꯣꯏ ꯍꯥ ꯃꯟꯕꯒꯤ ꯑꯌꯥ ꯑꯗꯣ ꯌꯨꯝꯗ ꯂꯩꯔꯗꯤ ꯍꯦꯟꯅ ꯁꯥꯕꯅꯤ ꯀꯣ ꯂꯧꯒꯨꯝꯕ ꯆꯠꯂꯗꯤ ꯀꯔꯤ ꯍꯥꯏꯁꯤꯔꯥ ꯎꯝ ꯅꯨꯡꯁꯤꯠ ꯐꯪꯕꯅꯤꯅ ꯀꯣ ꯎꯝ ꯑꯗꯨꯅ ꯑꯗꯨꯝ ꯀ꯭ꯔꯤꯌꯥꯁꯦ ꯂꯧ ꯌꯨꯝ ꯂꯩꯔꯗꯤ ꯑꯩꯍꯥꯛ ꯀꯔꯝꯃ ꯍꯥꯏꯅ ꯂꯧ ꯆꯠꯀꯅꯤ ꯂꯧ ꯆꯠꯄ ꯃꯤꯁꯤꯡꯗꯣ ꯌꯥꯝ ꯋꯥꯔꯝꯒꯅꯤ ꯑꯗꯨꯃꯥꯏꯅ ꯅ ꯈꯜꯂꯦꯗꯅ ꯑꯩꯈꯣꯏ ꯑꯃꯨꯛ ꯂꯧꯗ ꯆ ꯌꯧꯈ꯭ꯔꯗꯤꯀꯣ ꯂꯧ ꯌꯧꯈ꯭ꯔꯗꯤ ꯑꯗꯨꯝ ꯅꯨꯡꯉꯥꯏꯌꯦ ꯌꯨꯝꯗꯒꯤ ꯍꯦꯟꯅ ꯁꯥ ꯁꯥꯕꯅꯦ ꯂꯧꯗꯗꯤ ꯁꯥꯗꯦ ꯅꯨꯡꯁꯤꯠ ꯐꯖꯅ ꯐꯪꯉꯦꯕ
ꯎꯝ ꯑꯁ ꯂ ꯑꯗꯨꯝ ꯅꯨꯡꯉꯥꯏꯔꯝꯅꯤ ꯍꯣꯏ ꯑꯩꯈꯣꯏ ꯌꯨꯝꯗ ꯂꯩꯔꯤꯁꯦ ꯀꯩꯅꯣ ꯊꯕꯛꯁꯨ ꯂꯩꯇꯦ ꯑꯗꯨꯝ ꯐꯣꯟꯅꯤꯅ ꯑꯗꯨꯝ ꯇꯨꯝꯕ ꯑꯗꯨꯝ ꯇꯨꯝꯕ ꯂꯣ ꯂꯩꯕꯒꯤꯀꯣ ꯑꯁ ꯌꯥꯝꯃ ꯌꯥꯝꯃꯨ ꯋꯥꯏꯦ
ꯍꯧꯖꯤꯛꯁꯨ ꯑꯩꯁꯦ ꯏꯆꯥꯅꯨꯄꯤ ꯏꯆꯥꯅꯨꯄꯥꯗꯣ ꯀꯩꯅꯣ ꯇꯨꯝꯍꯜꯂꯒ ꯃꯅꯥꯛꯇ ꯇꯨꯝꯂꯒ ꯂꯩ ꯍꯥꯏꯕꯅꯦꯕ ꯑꯗꯨꯃꯥꯏꯅ ꯐꯣꯟ ꯌꯦꯡꯗ꯭ꯔꯒ ꯇꯨꯝꯅꯤꯡꯕ ꯍꯧꯔꯦ ꯑꯩꯗꯤ ꯑꯌꯨꯛꯇ ꯇꯨꯝꯕ ꯌꯥꯗꯦꯕꯣ ꯑꯗꯨ ꯑꯌꯨꯛꯇ ꯇꯨꯝꯔꯗꯤ ꯀꯣꯛ ꯉꯥꯎꯒꯟꯕ ꯖꯥꯠꯇꯣ ꯑꯗꯨꯃꯥꯏꯅ ꯇꯧꯋꯦꯕ ꯑꯗꯣ ꯑ ꯇꯨꯝꯔꯒ ꯃꯦꯀꯞ ꯊꯣꯛꯂꯗꯤ ꯑꯩ ꯑꯉꯥꯡꯕꯁꯨ ꯂꯧꯕ ꯉꯝꯗꯕꯀꯣ ꯑꯗꯨꯒꯤ ꯀꯤꯌꯦꯕ ꯇꯨꯝꯅꯤꯡꯉꯥꯏ ꯑꯗꯨ ꯑꯣꯏꯔꯁꯨ ꯐꯣꯟ ꯌꯦꯡꯒꯦ ꯍꯥꯏꯅ ꯐꯣꯟ ꯌꯦꯡꯂꯒ ꯂꯩꯔꯒ ꯑꯩꯒꯤ ꯅꯨꯄꯥꯒꯤ ꯃꯅꯥꯎꯅꯨꯄꯤꯗꯣ ꯂꯥꯛꯂꯒ ꯑꯩ ꯄꯨꯕꯤꯒꯦ ꯅꯪ ꯆꯠꯂꯣ ꯍꯥꯏꯅꯒꯣ ꯂꯥꯛꯄꯥꯗꯅ ꯎ ꯅꯠꯇ ꯅꯠꯇꯕ ꯑꯗꯨꯝ ꯀꯔꯤ ꯋꯥꯔꯤ ꯁꯥꯥꯟꯅꯔꯣ ꯍꯥꯏꯅꯀꯣ ꯅꯪ ꯋꯥꯔꯤ ꯁꯥꯅ ꯔꯣ ꯃꯥꯁꯨ ꯁꯤꯒꯨꯝꯕ ꯇꯧꯋꯦꯕꯀꯣ ꯑꯗꯨꯒꯤ ꯅꯪ ꯋꯥꯔꯤ ꯑꯣꯏꯅ ꯁꯅꯔꯣ ꯑꯩ ꯀꯩꯅꯣ ꯄꯥꯝꯕꯤꯒꯦ ꯍꯥꯏꯅꯀꯣ ꯄ
ꯑꯣ
ꯅꯪꯗꯤ ꯃꯤ ꯀꯌꯥ ꯂꯩꯕ꯭ꯔꯣ?
ꯏꯃꯥꯟꯅꯕꯤ ꯏꯃꯥꯟꯅꯕꯤ ꯑꯃꯒ ꯂꯩꯌꯦ
ꯑꯣ
ꯍꯣꯏꯅꯤ ꯁ꯭ꯀꯨꯜꯁꯨ ꯀꯥꯃꯤꯟꯅꯕ ꯀꯣꯆꯤꯡꯁꯨ ꯂꯧꯋꯦꯕ ꯑꯗꯨꯗ ꯑꯁꯤ ꯑꯁꯤꯗꯕꯨ ꯑꯩꯈꯣꯏ ꯂꯩꯐꯝ ꯃꯐꯝ ꯑꯗꯨꯒꯤ ꯂꯩꯕꯅꯤ
ꯑꯣ ꯑꯣ ꯌꯥꯝ ꯅꯨꯡꯉꯥꯏꯔꯝꯒꯅꯦ
ꯑꯁꯪ ꯅꯨꯡꯗꯤ ꯅꯨꯡꯉꯥꯏꯌꯦ ꯏꯃꯥꯟꯅꯕꯤ ꯂꯩꯕꯒꯤꯀꯣ ꯏꯊꯟꯗ ꯂꯩꯕꯁꯨ ꯅꯨꯡꯉꯥꯏꯇꯦꯕ
ꯍꯣꯏ ꯃ ꯏꯊꯟ ꯏꯊꯟꯗ ꯂꯩꯕꯕꯁꯤꯦ ꯌꯥꯝ ꯆꯤꯛꯄꯅꯤꯅꯀꯣ ꯀꯔꯤ ꯍꯥꯏ ꯀꯔꯤꯁꯨ ꯑꯩꯈꯣꯏ ꯋꯥꯈꯜꯁꯨ ꯀꯣ ꯊꯣꯛ
ꯎꯝ ꯆꯔ ꯐꯥꯎ ꯆꯥꯅꯤꯡꯗꯦ
ꯏꯊꯟꯗ ꯂꯩꯕ ꯆꯠꯁꯦ ꯑꯩꯁꯨ ꯎꯝ ꯑꯗꯨꯃꯥꯏꯅ ꯇꯧꯒ ꯂꯩ ꯑꯩꯈꯣꯏꯁꯨ ꯏꯃꯨꯡꯁꯦ ꯃꯤ ꯌꯥꯝꯗꯦꯕ ꯑꯩꯒꯤ ꯅꯨꯄꯥꯒ ꯏꯆꯥꯅꯨꯄꯥꯒ ꯑꯩꯒꯤ ꯏꯄꯨꯒ ꯀꯣ ꯅꯨꯄꯥꯒꯤ ꯑꯩꯒꯤ ꯅꯨꯄꯥꯒꯤ ꯃꯄꯥꯗꯣ ꯃꯃꯥꯗꯤ ꯎꯝ ꯂꯩꯈꯤꯗ꯭ꯔꯦꯕ ꯑꯗꯨꯒꯤ ꯅꯨꯄꯥꯁꯨ ꯃꯔꯛ ꯃꯔꯛꯇ ꯊꯦꯡꯅ ꯑꯣꯐꯤꯁꯇꯒꯤ ꯊꯦꯡꯅ ꯂꯥꯛꯄ ꯃꯇꯝ ꯂꯩꯕ ꯑꯗꯨꯒ ꯑꯩꯒꯤ ꯏꯄꯨꯁꯨ ꯃꯔꯛ ꯃꯔꯛꯇ ꯃꯤꯅ ꯆ ꯀꯧꯔꯗꯤ ꯆꯠꯈꯤ ꯑꯗꯨꯃꯥꯏꯅ ꯇꯧꯔꯗꯤꯦ ꯏꯊꯟꯗ ꯆꯥꯛ ꯆꯥꯅꯤꯡꯕꯗꯣ ꯑꯗꯨꯒꯤ ꯃꯔꯛ ꯃꯔꯛꯇ ꯑꯩ ꯁꯨꯃꯥꯏꯅ ꯈꯝꯗ ꯑꯩꯅ ꯃꯊꯟ ꯃꯊꯟꯇ ꯂꯩꯕꯁꯤꯡꯗꯣ ꯌꯥꯝꯅ ꯅꯨꯡꯁꯤꯌꯦ ꯌꯥꯝ ꯋꯥꯔꯝꯒꯅꯤ ꯍꯥꯏꯅꯀꯣ
ꯎꯝ
ꯍꯣꯡꯅꯤꯡꯉꯥꯏ ꯐꯥꯎꯕ ꯇꯜꯂꯦ ꯃꯤ ꯑꯃꯈꯛꯇ ꯂꯩꯔꯗꯤꯀꯣ
ꯎꯝ ꯃꯥꯏ ꯇꯕꯅꯦ ꯅꯗꯤ ꯀꯩꯗꯥꯥꯡ ꯁꯥꯔꯕꯒꯦ
ꯉꯁꯥꯏ ꯎꯝ ꯉꯥꯅꯨ ꯆꯥꯏ ꯍꯥꯏꯕꯗꯣ
ꯑꯣ ꯑꯣ ꯑꯣ
ꯎꯝ ꯀꯥꯎꯕꯩ ꯑꯣꯏꯔꯝꯒꯅꯤ ꯀꯥꯎꯒꯒꯨꯝꯅꯦ ꯑ ꯎꯝ ꯍꯣꯏ
ꯎꯝ
ꯁꯅꯥꯇꯦ ꯍꯪ
ꯎꯝ
ꯑꯩꯍ ꯏꯟꯁꯥꯡ ꯐꯥꯎꯕ ꯆꯥꯅꯤꯡꯉꯥꯏ ꯂꯩꯇꯦ ꯍꯧꯖꯤꯛꯀꯥꯟꯗꯤ ꯑꯩꯈꯣꯏꯗꯤ ꯂꯧꯁꯨ ꯇꯧꯗꯕꯅꯤꯅꯀꯣ ꯆꯤꯡ ꯂꯧ ꯇꯧꯔꯕꯅꯦ
ꯏꯟꯖ ꯂꯩ ꯁ ꯏꯟꯖ ꯎꯝ ꯏꯖ ꯊꯣꯡꯅꯤꯉ ꯁꯨ ꯂꯩꯇꯕꯀꯣ ꯉꯔꯥꯡꯗꯣ ꯑꯩꯈꯣꯏ ꯏꯃꯥꯗꯣ ꯄꯣꯠ ꯌꯣꯟꯕ ꯆꯠꯄ ꯀꯣꯏ ꯌꯣꯟꯕ ꯆꯠꯄꯗꯣ ꯕꯖꯥꯔꯗ ꯀꯣꯏ ꯌꯣꯟꯕ ꯆꯠꯄ ꯀꯣꯏ ꯌꯣꯟꯕ ꯆꯠꯄꯗꯣ ꯑꯃꯨꯛ ꯀꯩꯅꯣ ꯑꯩꯅꯀꯣ ꯍꯤꯟꯖꯥꯡ ꯃꯥꯥꯗꯣ ꯏꯃꯥꯗꯣ ꯏꯃꯥꯗꯣ ꯍꯦꯟꯖꯥꯡ ꯂꯩꯔꯨꯔꯤꯕ꯭ꯔꯣ ꯍꯥꯏꯕ ꯍꯪꯕ ꯑꯩꯅ ꯂꯩ ꯠꯇ꯭ꯔꯦ ꯍꯥꯏꯕꯒꯤ ꯏꯟꯖꯥꯡ ꯄꯨꯔꯛꯀꯦ ꯍꯥꯏꯕꯒꯤ ꯑꯃꯛ ꯄꯨꯔꯛꯑꯦ ꯑ ꯍꯤꯟꯖꯥꯡꯗꯣ ꯍꯥꯎꯗꯕ ꯈꯛꯇ ꯄꯨꯔꯛꯑꯦ
ꯑꯗꯨ ꯑꯣꯏꯔꯁꯨ ꯆꯤꯡꯒꯤꯗꯤ ꯌꯥꯝ ꯍꯥꯎꯕꯅꯤꯍꯦ ꯏꯤꯡꯒꯣꯜ ꯑꯩꯈꯣꯏꯅꯄꯥ ꯑꯩꯈꯣꯏꯅ
ꯆꯤꯡꯒꯤ ꯅꯠꯇꯦ ꯈꯁꯤ ꯀꯩꯅꯣ ꯕꯖꯥꯔꯗ ꯂꯩꯕꯅꯦꯕ ꯃꯣꯏꯒꯤꯗꯤ ꯀꯩꯅꯣ ꯑ ꯎꯝ ꯃꯣꯏꯗꯤ ꯍꯤꯗꯥꯛꯀꯨꯝꯕ ꯀꯥꯞꯄꯤꯗꯅ
ꯑꯣ ꯑꯣ ꯍꯣꯏ ꯑꯗꯨꯝ